ꯄ꯭ꯔ ꯇꯥꯏꯌꯦ ꯇꯥꯏ ꯅꯪꯒꯤ ꯃꯃꯤꯡ ꯅꯪꯒꯤ ꯅꯃꯤꯡ ꯁꯤꯜꯂꯕ ꯃꯇꯨꯡ ꯀꯩꯗꯧꯔꯦꯕ?
ꯀꯩꯌꯦꯕ?
ꯅꯪꯒꯤ ꯅꯪꯃꯤꯡꯗꯣ ꯁꯤꯟꯇꯣꯛꯑꯕ ꯃꯇꯨꯡ ꯀꯩꯗꯧꯋꯤ ꯍꯥꯏꯅꯣ?
ꯁꯤꯟ ꯇꯨꯔꯕ ꯃꯇꯨꯡ ꯑꯣ ꯑꯣ ꯀꯩꯅꯣꯗꯨꯔꯣ
ꯎꯝ ꯅꯌꯥꯝꯕ ꯍꯥꯏꯗꯣ
ꯑꯥ ꯎꯝ ꯃꯥꯗꯤ ꯑꯗꯨꯝ ꯐꯖꯅ ꯆꯥꯈ꯭ꯔꯦꯗꯅ
ꯕꯦꯇ꯭ꯔꯤ ꯇꯨꯏꯟꯇꯤꯗ ꯉꯥꯏꯔꯦ ꯑꯩꯁꯦ ꯉꯁꯥꯏꯗꯣ ꯃꯩ ꯂꯥꯛꯇꯕꯒꯤ
ꯎꯝ ꯇꯧꯔꯒ ꯆꯥꯔꯖ ꯇꯧꯔꯒ ꯇꯧꯋꯣ ꯀꯩꯅꯣ ꯑꯩꯗꯤ ꯑꯩꯗꯤ ꯑꯗꯨꯝ ꯆꯥꯔꯖ ꯇꯧꯔꯒ ꯑꯗꯨꯝ ꯇꯧꯕꯅꯦ
ꯇꯥꯕ꯭ꯔꯣ?
ꯇꯥꯏꯌꯦꯅꯦ
ꯇꯥꯗ꯭ꯔꯦ ꯑꯝꯇ ꯇꯥꯕ꯭ꯔꯣ?
ꯇꯥꯗꯕ꯭ꯔꯣꯡ?
ꯔꯣꯡ ꯇꯥꯏꯌꯦ ꯇꯥꯏꯌꯦ
ꯇꯥꯏꯌꯦꯅꯦ ꯃꯣꯏ ꯃꯥꯃꯥ
ꯀꯩꯅꯣ ꯍꯧꯖꯤꯛꯇꯣ ꯚꯣꯂꯨꯝ ꯌꯥꯝ ꯂꯣꯗ ꯑꯣꯏꯈ꯭ꯔꯦ ꯉꯁꯥꯏꯗꯤ ꯌꯥꯝ ꯀꯥꯜꯂꯝꯕꯅꯦꯕ
ꯑꯣ ꯍꯧꯖꯤꯛꯁꯨ
ꯑꯣ ꯍꯣꯏ ꯍꯧꯖꯤꯛꯁꯨ ꯑꯗꯨꯝ ꯇꯞꯄꯦ ꯉꯁꯥꯏꯗꯤ ꯃꯈꯣꯜꯗꯨ ꯂꯥꯎꯗ ꯁ꯭ꯄꯤꯀꯔ ꯊꯝꯕ ꯇꯏꯞꯇꯥ ꯌꯥꯝ ꯍꯧꯅ ꯇꯥꯔꯝꯕꯅꯦꯕ ꯑꯗꯨꯒꯤ ꯃꯊꯟꯗ ꯃꯨꯠꯈ꯭ꯔꯕꯗꯨꯗꯩ
ꯑꯥ ꯑꯗꯨꯒ ꯑꯩꯈꯣꯏ ꯑꯥ ꯀꯩꯅꯣ ꯑꯥ ꯎꯠ ꯉꯥꯏ ꯀꯩꯅꯣ ꯆꯠꯄꯅꯦꯕ
ꯀꯩ
ꯀꯣꯆꯤꯡ ꯆꯠꯄꯅꯦꯕ
ꯅꯧ
ꯆꯠꯄꯗꯣ ꯑꯗꯨꯒ ꯃꯥꯗꯣ ꯋꯥꯟ ꯇꯨ ꯊ꯭ꯔꯤ ꯄꯥꯎ ꯍꯥꯏꯕꯅꯦꯕ
ꯑꯥ
ꯋꯥꯟ ꯇꯨ ꯊ꯭ꯔꯤ ꯄꯥꯈ꯭ꯔꯦ ꯇꯦꯟ ꯏꯂꯚꯦꯟ ꯇꯨꯋꯦꯜꯐ ꯊꯔꯇꯤꯟ ꯐꯣꯔꯇꯤꯟ ꯐꯤꯐꯇꯤꯟ ꯍꯥꯏꯒꯗꯕꯗꯣ ꯃꯥ ꯗꯣ ꯐꯥꯏꯚꯇꯤꯟ ꯍꯥꯏꯕ
ꯑꯣ ꯑꯉꯥꯡ ꯑꯣꯏꯔꯤꯉꯩꯗ ꯑꯣꯏꯔꯝꯅꯤ ꯑꯗꯨꯗꯤ
ꯑꯗꯨꯒ ꯃꯉꯣꯟꯗ ꯐꯨꯒꯦ ꯇꯧꯔꯒ ꯑꯩ ꯎꯝ ꯑꯩꯉꯣꯟꯗ ꯑꯃꯨꯛꯀ ꯄꯥꯟꯕ ꯑꯁ ꯈꯨꯠꯅꯥꯁꯤꯗꯤ ꯑꯗꯨꯁꯨ ꯃꯤꯠꯇꯅꯦ
ꯏꯁ ꯁꯊꯤꯕ ꯃꯥꯜꯂꯦ ꯑꯗꯨꯗꯤꯅꯣꯏ ꯑꯣꯖꯥ
ꯆꯩꯅ ꯑꯗꯨꯁꯨ ꯑꯈꯣꯏ ꯑꯈꯣꯏ ꯀꯥꯀꯥꯅ ꯂꯧꯕꯅꯦꯗ
ꯅꯣꯏꯀꯥ ꯑꯣꯖꯥ ꯑꯣꯏꯕ ꯂꯩꯕ꯭ꯔꯥ ꯅꯣꯏꯀꯥ ꯑꯣꯖꯥ ꯑꯣꯏꯕ ꯂꯩꯕ꯭ꯔꯥꯕ
ꯑꯗꯨꯃꯛꯇꯤ ꯅꯠꯇꯦꯗ ꯑꯗꯨꯕꯨ ꯃꯥꯁꯦ ꯑꯗꯨꯝ ꯑꯈꯣꯏꯗ ꯇꯥꯝꯕ ꯑꯥ ꯃꯉꯣꯟꯗ ꯐꯨꯒꯦ ꯇꯧꯔ ꯑꯩꯉꯣꯟꯗ ꯑꯃꯨꯛ ꯄꯥꯟꯖꯥꯟꯕ ꯑꯠꯁ ꯑꯗꯨ ꯑꯗꯩꯗꯤ ꯑꯩꯁꯦ ꯀꯥꯞꯈ꯭ꯔꯦ
ꯎꯝ
ꯅꯪ ꯍꯥꯟꯅ ꯌꯨꯝ ꯆꯠꯂꯣ ꯍꯥꯏꯌꯦ ꯑꯗꯨꯒꯤ ꯆꯩ ꯆꯥꯕꯒꯤ
ꯑꯥꯠꯁ ꯑꯗꯨ ꯀꯩꯅꯣ ꯅꯥꯕꯒ ꯂꯣꯏ ꯐꯥꯔꯝꯗꯧ ꯃꯥꯜꯂꯦꯅꯦ
ꯑꯥꯏ ꯌꯨꯝ ꯆꯠꯂꯦ ꯆꯠꯂꯒ ꯑꯁ ꯑꯗꯨꯝ ꯑꯩꯖꯦ ꯑꯩꯉꯣꯟꯗ ꯑꯗꯨꯝ ꯃꯤꯠꯀꯨꯝꯕꯗ ꯑꯗꯨꯝ ꯄꯥꯜꯂꯦꯕ
ꯎꯝ ꯃꯤꯠꯇꯣ ꯑꯥ ꯃꯅꯨꯡꯒꯤ ꯃꯅꯨꯡꯗ ꯄꯥꯜꯂꯤꯔꯥꯕ
ꯑꯥ ꯃꯅꯨꯡꯗꯅꯦ
ꯎꯝ ꯑꯁ ꯑꯗꯨꯗꯤ ꯀꯩꯅꯣ ꯅꯪ ꯃꯤꯠꯇꯣ ꯀꯩꯝ ꯇꯧꯗꯕ꯭ꯔꯥ
ꯍꯟꯗꯛꯄꯨꯗꯤ ꯀꯩꯝ ꯇꯧꯗꯦꯗ ꯍꯥꯟꯅꯗꯤ ꯑꯩꯁꯨ
ꯍꯥꯟꯅꯗꯣ ꯑꯗꯨꯝ ꯍꯣꯏ ꯑꯗꯨ ꯄꯥꯟꯕ ꯅꯨꯃꯤꯠꯇꯨ
ꯑꯣ ꯉꯥꯡꯁꯛ ꯉꯥꯡꯉꯒ ꯑꯗꯨꯝ ꯌꯥꯝꯅꯗꯤ ꯀꯩꯅꯣ ꯇꯧꯗꯦꯗ ꯇꯧꯕꯕꯨꯗꯤ
ꯈꯖꯤꯛ ꯈꯦꯠ ꯈꯖꯤꯛ ꯈꯦꯠꯄꯒꯨꯝꯕ ꯑꯣꯏꯔꯝꯗꯧ ꯃꯥꯜꯂꯦ ꯑꯗꯨꯗꯤ
ꯑꯥ ꯑꯗꯨ ꯑꯣꯏꯔꯁꯨ ꯑꯁ ꯈꯨꯅꯥꯁꯤꯗꯤ ꯑꯕꯦꯝꯃꯥꯁ ꯍꯥꯏꯔꯨꯅꯨ ꯕꯦꯃꯥ
ꯃꯤꯠꯇꯒ ꯎꯝ ꯄꯣꯠ ꯑꯃ ꯆꯥ ꯑꯃꯐꯥꯎ ꯆꯪꯉꯗꯤ ꯑꯗꯨꯝ ꯅꯥꯕꯅꯦ
ꯎꯝ ꯕꯦꯃꯥ
ꯇꯥꯅꯤꯡꯗꯦꯍꯦ
ꯀꯩ ꯍꯥꯏꯌꯦꯃꯦꯡ ꯀꯩ ꯍꯥꯏꯌꯣ ꯍꯥꯏꯅꯣ ꯑꯗꯨꯗꯤ
ꯀꯩ ꯍꯥꯏꯅꯤꯡꯉꯥꯏ ꯂꯩꯒꯦ
ꯇꯨꯇꯨ ꯍꯥꯏꯔꯛꯎꯔꯣ ꯑꯗꯨꯗꯤ
ꯏꯁ ꯇꯥꯕꯤꯗꯨꯕꯨ ꯄꯤꯛꯇ꯭ꯔꯨꯌꯦ
ꯅꯠꯇꯦ ꯑꯗꯨ ꯍꯥꯏꯕ ꯅꯠꯇꯦ ꯇꯨ ꯇꯨ ꯍꯥꯏꯕꯅꯦ ꯇꯨ ꯇꯨ ꯍꯥꯏꯕꯅꯦ
ꯑꯣ ꯑꯩꯗꯤ ꯄꯤꯛꯇ꯭ꯔꯨ ꯍꯥꯏꯕ ꯇꯥꯕ
ꯇꯨ ꯇꯨ ꯍꯥꯏꯗꯤ ꯀꯩ ꯍꯥꯏ ꯀꯩ ꯍꯥꯏꯅꯣ ꯈꯪꯕ꯭ꯔꯥ
ꯑꯗꯨꯝ ꯀꯧꯅꯤꯡꯕ ꯀꯧꯕ ꯅꯦꯗ
ꯅꯠꯇꯦ
ꯏꯁ
ꯃꯔꯝ ꯂꯩꯕꯒꯤ ꯀꯧꯕꯅꯦ ꯀꯩ ꯍꯥꯏꯅꯣ ꯈꯪꯕ꯭ꯔꯥ ꯑꯗꯣ
ꯈꯪꯗꯦ ꯑꯗꯨꯒꯨꯝꯕꯗꯣ
ꯇꯨ ꯇꯨ ꯅꯪꯁꯦ ꯏꯇꯨ ꯑꯣꯏꯌꯦ ꯅꯠꯇꯦ ꯑꯗꯨꯒꯨꯝꯕ ꯅꯠꯇꯦ
ꯗꯨ ꯑꯣꯏꯔꯕ ꯈꯟꯕ ꯗꯨꯒꯤꯅꯤꯗ
ꯅꯪꯗꯤ ꯏꯇꯨ ꯑꯣꯏꯕꯅꯤꯅ ꯏꯇꯨ ꯑꯣꯏ ꯏꯇꯨ ꯑꯣꯏꯔꯕꯅꯤꯅ ꯇꯨ ꯇꯨ ꯀꯧꯇꯥꯕ ꯅꯠꯇ꯭ꯔꯥ
ꯅꯠꯇꯦ
ꯃꯥꯅꯦ ꯍꯥꯏꯌꯨꯅꯦ
ꯍꯥꯏꯕ ꯌꯥꯗꯦꯅꯦ
ꯌꯥꯗꯦ ꯍꯥꯏꯌꯣ ꯆꯥꯛ ꯌꯥꯡ ꯌꯥꯝ ꯆꯥꯎꯀꯣ ꯅꯪ ꯆꯥꯛ ꯌꯥꯝ ꯆꯥꯗꯦ ꯍꯥꯏꯌꯦ
ꯏꯁ ꯄꯣꯛꯈꯥꯏꯗꯧꯔꯦ ꯑꯩ ꯆꯥꯛ ꯆꯥꯃꯟꯕꯗꯨꯗ ꯄꯣꯛꯈꯥꯏꯗꯧꯔꯦꯕ ꯆꯥꯛ ꯆꯥꯃꯟꯕꯗꯨꯗ ꯑꯁ ꯌꯥꯗꯔꯦꯅꯦ ꯏꯁꯥꯁꯦ ꯑꯣꯕꯔ ꯋꯦꯠ ꯑꯣꯏꯔꯝꯅꯤꯅ
ꯎꯝ ꯊꯥꯖꯗꯦꯕꯣ
ꯑꯁꯦꯡꯕꯩꯅꯦ
ꯆꯥꯛ ꯌꯥꯝ ꯆꯥꯗꯦ ꯍꯥꯏꯌꯦ ꯑꯩꯅ ꯉꯔꯥꯡ ꯉꯁꯥꯏ ꯉꯁꯥꯏ ꯐꯣꯟ ꯇꯧꯔꯒ ꯀꯩꯅꯣꯗ ꯍꯪꯕꯅꯦ ꯑꯗꯨ ꯅꯪ ꯆꯥꯛ‌ ꯌꯥꯝ ‌ꯆꯥꯗꯦꯌꯦ ꯈꯖꯤꯛ ꯈꯖꯤꯛ ꯆꯥꯔꯒ ꯌꯥꯝ ꯃꯁꯥꯁꯨ ꯌꯥꯝ ꯁꯣꯟꯕꯅꯦ ꯄꯥꯕꯅꯤ ꯍꯥꯏꯔꯛꯑꯦ
ꯏꯁ
ꯌꯥꯗ꯭ꯔꯦ ꯍꯥꯏꯌꯦ ꯅꯪꯅ ꯅꯪꯅ ꯌꯥꯔꯗꯤ ꯑꯝꯇ ꯐꯖꯅ ꯋꯥꯔꯤ ꯁꯥꯟꯅꯔꯒ ꯑꯝꯇ ꯍꯥꯏꯕꯤꯌꯨ ꯍꯥꯏꯌꯦ ꯑꯗꯨꯒꯤ ꯑꯩꯁꯨ ꯅꯨꯡꯉꯥꯏꯇ꯭ꯔꯦꯅ ꯑꯃꯨꯛꯀ ꯇꯧꯔꯛꯄꯅꯦ ꯅꯪꯉꯣꯟꯗ
ꯑꯣ ꯑꯗꯨꯒꯤꯔ ꯃꯥ ꯆꯨꯝꯅ ꯍꯥꯏꯕꯤꯔꯗꯤ ꯈꯔ ꯐꯥꯗꯣꯏꯅꯦꯕ ꯅꯠꯇ꯭ꯔꯥ
ꯆꯨꯝ ꯆꯨꯝꯃꯦ ꯃꯥꯅ ꯍꯥꯏꯗꯣ ꯑꯩꯁꯨ ꯑꯗꯨꯝ ꯀꯩꯅꯣ ꯇꯧꯕꯗ ꯈꯪꯉꯦꯕ
ꯑꯩꯒꯤ ꯋꯦꯠꯇꯣ ꯎꯝ ꯁꯤꯛꯁꯇꯤ ꯊ꯭ꯔꯤꯅꯦ ꯑꯗꯨꯒꯤꯅ ꯑꯣꯕꯔ ꯋꯦꯠ ꯑꯣꯏ ꯍꯥꯏꯁꯦ
ꯑꯥꯏ ꯑꯥꯏ ꯑꯥꯏ ꯇꯥꯖꯥꯗꯦ
ꯑꯁꯦꯡꯕ ꯍꯥꯏꯔꯒ ꯊꯥꯖꯗ꯭ꯔꯗꯤ ꯑꯁ ꯂꯥꯏꯅ ꯐꯥꯎ ꯌꯥꯔꯣꯏꯀꯣ
ꯑꯦ ꯑꯗꯨꯗꯤ ꯊꯥꯔꯛꯑꯣ ꯌꯦꯡꯒꯦ
ꯆꯥꯎꯕꯤꯅꯦ ꯍꯥꯏꯗꯣ ꯑꯗꯨꯒꯤꯅꯦ
ꯍꯥꯏꯔꯣꯏ
ꯏꯁꯥꯗꯣ ꯌꯥꯝ ꯆꯥꯎꯋꯦꯕ ꯑꯗꯨꯒꯤꯅꯤꯗ ꯈꯨꯟꯆꯦꯟꯗꯨ ꯐꯥꯎ ꯈꯣꯟꯖꯦꯟꯐꯥꯎ ꯌꯥꯝ ꯂꯨꯝꯕꯅꯦ ꯑꯩꯒꯤꯗꯣ ꯏꯁꯥ ꯆꯥꯎꯕꯒꯤ
ꯑꯗꯨꯃꯥꯏ ꯇꯧꯕ꯭ꯔꯣ
ꯇꯧꯕꯅꯦ
ꯈꯪꯗꯦꯅ ꯑꯩꯗꯤ ꯈꯪꯍꯧꯗꯦꯅꯦ ꯑꯣꯏꯁꯅꯨ ꯀꯩꯅꯣ ꯑꯩꯒꯤꯗꯤ ꯐꯔꯦ ꯀꯩꯅꯣ ꯑꯗꯨꯅ
ꯅꯪꯒꯤꯗꯤ ꯀꯩꯅꯣꯝ ꯑꯗꯨꯝ ꯃꯤꯗꯤꯌꯝꯗ ꯑꯣꯏꯔꯝꯗꯧ ꯃꯥꯜꯂꯦ ꯅꯪꯁꯦ
ꯑꯩꯒꯤꯗꯤ ꯆꯥꯎꯒꯦꯔꯥ ꯄꯤꯛ ꯀꯦꯔꯥ ꯀꯦꯝ ꯈꯟꯗꯦ ꯆꯥꯎꯔꯁꯨ ꯐꯔꯦ ꯄꯤꯛꯑꯁꯨ ꯆꯥꯛ ꯌꯥꯝ ꯆꯥꯋꫭ
ꯃꯥꯅꯦ ꯃꯥꯅꯦ
ꯑꯩꯒꯤꯗꯤ ꯅꯨꯠ ꯅꯪꯒ ꯆꯞ ꯆꯞ ꯆꯥꯔꯦꯗ ꯂꯥꯏꯅ ꯇꯝꯃꯝꯕ ꯃꯥꯜꯂꯦ
ꯍꯨꯝꯎꯝ ꯆꯨꯝꯃꯦ ꯆꯨꯝꯃꯦ ꯆꯥꯛ ꯌꯥꯝ ꯌꯥꯝ ꯆꯥꯗ꯭ꯔꯗꯤ ꯌꯥꯗꯦꯕ ꯆꯥꯛ ꯃꯌꯥꯝ ꯀꯩꯅꯣ ꯍꯥ
ꯆꯥꯛ ꯈꯛꯇ ꯆꯥꯕ꯭ꯔꯕ
ꯅꯠꯇꯦ ꯑꯩ ꯍꯥꯏꯕꯗꯤ ꯂꯩꯗꯅ
ꯆꯥꯛ ꯌꯥꯝ ꯌꯥꯝ ꯆꯥꯕ ꯍꯥꯏꯗꯤ ꯑꯗꯨꯝ ꯈꯪꯉꯤꯗꯅ ꯂꯩꯩ ꯍꯥꯏꯗꯅ ꯑꯦ ꯂꯩꯗꯅ ꯑꯗꯨꯒꯤꯅꯤꯗ ꯆꯥꯛ ꯆꯥꯕ ꯀꯩꯅꯣ ꯏꯁꯥ ꯅꯣꯏꯔꯁꯨ ꯆꯥꯛꯇꯤ ꯌꯥꯝ ꯉꯥꯎꯖꯕ ꯆꯥꯗ ꯉꯥꯎꯖꯩ ꯍꯥꯏꯕꯗꯨ ꯆꯥꯕꯗ ꯉꯥꯎꯖꯩ ꯍꯥꯏꯕꯗꯨ ꯑꯗꯨꯒ ꯆꯞ ꯃꯅꯔꯤꯅꯦ ꯑꯩꯗꯨ
ꯅꯪꯒꯤ ꯄꯨꯟꯁꯤꯗ ꯆꯥꯛ ꯆꯥꯕ ꯆꯥꯛ ꯆꯥꯕꯁꯦ ꯑ ꯀꯩꯅꯣꯅꯦꯕ ꯌꯥꯝꯅ ꯑꯔꯨꯕꯅꯦꯕ
ꯍꯣꯏ ꯆꯥꯗ꯭ꯔꯗꯤ ꯑꯗꯨꯝ ꯌꯥꯗ꯭ꯔꯝꯅꯦ
ꯉꯥ ꯊꯣꯡꯕ ꯍꯩꯕ꯭ꯔꯣ ꯅꯪ
ꯉꯥ
ꯑꯝ
ꯗꯨꯝ ꯑꯩꯒꯤꯗꯤ ꯑꯗꯨꯝ ꯍꯩꯗ ꯃꯤꯒꯤꯗꯤ ꯈꯪꯗꯦ
ꯑꯗꯨꯗꯤ ꯀꯩ ꯀ ꯩꯀꯩ ꯀꯩꯀꯩꯀꯩ ꯑꯣꯛꯁꯥꯗꯤ
ꯑꯣꯛꯁꯥꯒꯨꯝꯕꯗꯤ ꯄꯥꯛ ꯊꯣꯡꯗꯤꯌꯦ ꯑꯩꯗꯤ ꯀꯩꯅꯣ ꯉꯥꯅꯦ ꯌꯦꯟꯅꯦ ꯑꯗꯨꯒꯨꯝꯕꯗꯤ ꯑꯗꯨꯝ ꯊꯣꯡꯉꯦꯕ ꯁꯥꯅꯦ ꯑꯣꯛꯅꯦ ꯀꯩ ꯀꯩꯅꯣ ꯑꯗꯨꯒꯨꯝꯕꯗꯤ ꯊꯣꯡꯗꯦ
ꯑꯥ ꯌꯦꯟꯒꯨꯝꯕ ꯉꯥꯒꯨꯝꯕꯗꯤ ꯍꯣꯏ ꯅꯨꯄꯤ ꯑꯅꯝꯕꯅ ꯊꯣꯡꯕꯅꯦ
ꯁꯣꯒꯨꯝꯕꯗꯤ ꯊꯣꯡꯕ ꯍꯩꯗꯧ ꯃꯥꯥꯟꯗꯦ
ꯍꯥ
ꯑꯣꯛꯀꯨꯝꯕ ꯀꯩ ꯀꯩꯅꯣ ꯒꯨꯝꯕꯗꯤ ꯊꯣꯡꯕ ꯍꯩꯗꯧ ꯃꯥꯟꯗꯦꯕ
ꯀꯩꯒꯤꯔꯣ ꯆꯞ ꯃꯥꯟꯅꯩ ꯀꯩꯅꯣ
ꯑꯗꯨ ꯆꯞ ꯃꯥꯅꯔꯁꯨ ꯈꯪꯗꯦ ꯑꯝ ꯊꯣꯡꯗꯕꯅꯤꯅꯀꯣ
ꯑꯣꯛꯁꯥꯗꯤ ꯈꯪꯕ꯭ꯔꯥ ꯈꯔ ꯀꯥꯕꯗꯣ ꯑꯗꯨꯅ ꯍꯥꯎꯕꯅꯦ ꯀꯥꯕ ꯍꯥꯏꯕꯨ ꯌꯥꯝꯅ ꯃꯨꯨꯔ ꯀꯩꯅꯣ ꯇꯧꯕꯗꯨ ꯅꯠꯇꯕ ꯑꯥ ꯀꯩ ꯍꯥꯏꯕ ꯃꯥꯒꯤ ꯀꯩꯅꯣ ꯅꯞ ꯅꯞ ꯂꯥꯎ ꯄꯗꯣ ꯑꯗꯨ ꯃꯅꯤꯡ ꯃꯅꯤꯡꯗ ꯀꯥꯕ ꯍꯧꯔꯅꯦꯕ
ꯑꯗꯨꯗ ꯀꯨꯀꯔꯗ ꯐꯖꯅ ꯀꯥꯝꯃꯒꯀꯣ ꯎꯝ ꯈꯨꯍꯥꯎꯁꯤꯗꯤ ꯁꯣꯏꯕꯨꯝ ꯅꯠꯇ꯭ꯔꯒꯅ ꯎꯁꯣꯏ ꯍꯥꯞꯄꯗꯤ ꯑꯧ ꯅꯍꯥꯟꯁꯨꯨ ꯈꯡꯕ꯭ꯔꯥ꯫ ꯀꯤꯂꯣ ꯃꯈꯥꯏ ꯂꯧꯋꯦꯕ ꯂꯧꯔꯒ ꯀꯨꯀꯔꯗ ꯐꯖꯅ ꯀꯥꯝꯃꯒ꯫ ꯔꯣꯇꯤꯒ ꯆꯥꯕꯁꯤꯗꯤ ꯎꯐ ꯈꯨꯍꯥꯎꯁꯤꯗꯤ꯫ ꯎꯝ ꯍꯥꯏꯔꯨꯅꯨ꯫ ꯌꯥꯝ ꯍꯥꯎꯋꯦ꯫
ꯑꯗꯨꯗꯤ ꯅꯪ ꯆꯥꯛ ꯏꯟꯁꯥꯡ ꯐꯖꯅ ꯊꯣꯡꯕ ꯍꯩꯔꯝꯗꯧ ꯃꯥꯜꯂꯦ꯫
ꯎꯝ ꯑꯁ ꯑꯗꯨꯝ ꯊꯣꯡꯉꯦꯗ ꯑꯈꯣꯏꯗꯤ꯫
ꯎꯝ꯫
ꯌꯨꯝꯗ ꯅꯨꯄꯤ ꯂꯩꯇꯕꯅꯤꯅ ꯅꯨꯄꯤ ꯍꯥꯏꯕꯨ ꯅꯨꯄꯤ ꯑꯉꯥꯡ ꯑꯣ ꯑꯁ ꯑꯉꯥꯡ ꯑꯣꯏꯔꯤꯉꯩꯗꯒꯤ ꯐꯤꯁꯨ ꯁꯨꯕ ꯋꯥꯏꯁꯨ ꯇꯩꯕ ꯋꯥꯏꯁꯨ ꯁꯤꯠꯄ ꯑꯁ꯫
ꯀꯩꯝ ꯀꯥꯏꯗꯦ ꯗꯨꯕꯨ꯫ ꯐꯤ ꯁꯨꯕꯗꯤ ꯏꯁꯥ ꯏꯁꯥꯒꯤ ꯐꯤꯔꯣꯟ ꯑꯣꯏꯔꯣ ꯑꯣꯏꯗꯧꯕꯗꯨꯕꯨ꯫
ꯃꯥꯅꯦꯗꯥ ꯑꯗꯨ ꯑꯣꯏꯔꯁꯨ ꯏꯆꯦꯒꯨꯝꯕ ꯏꯅꯥꯎꯄꯤꯒꯨꯝꯕ ꯂꯩꯔꯗꯤ ꯈꯔ ꯐꯩꯗꯅ꯫
ꯅꯆꯤꯟ ꯀꯩꯅꯣ ꯅꯨꯄꯥ ꯉꯥꯛꯇ ꯑꯣꯏ ꯍꯥꯏꯁꯦ ꯃꯤ ꯀꯌꯥ ꯑꯣꯏꯒꯦ꯫
ꯌꯥꯝꯃꯦ ꯌꯥꯝꯈ꯭ꯔꯅꯤ ꯌꯥꯝꯈ꯭ꯔꯖꯥꯠꯅꯤ ꯀꯩꯅꯣ ꯈꯪꯕ꯭ꯔꯥ꯫ ꯑꯣ ꯫ ꯑꯁ ꯀꯔꯤ ꯍꯥꯏꯁꯤꯔꯥ ꯈꯪꯗꯦꯗ ꯌꯥꯝꯕꯅꯦ꯫
ꯃꯤ ꯇꯔꯥ ꯁꯨꯕ꯭ꯔꯥ ꯍꯥꯏꯁꯦ꯫
ꯇꯔꯥ ꯍꯦꯜꯂꯦ꯫
ꯏꯁ ꯅꯨꯨꯄꯥ ꯈꯛꯇꯗꯨꯕꯣ꯫
ꯍꯣꯏ꯫ ꯊꯥꯖꯔꯝꯃꯣꯏꯀꯣ ꯅꯪꯀꯣ꯫
ꯇꯔꯥ ꯑꯗꯨꯗꯤ ꯅꯪꯁꯦ ꯃꯌꯥꯏꯗ ꯂꯩꯕꯒꯨꯝꯕ ꯑꯣꯏꯔꯝꯗꯧ ꯃꯥꯜꯂꯦ꯫
ꯑꯩꯔꯣ꯫ ꯃꯌꯥꯏ ꯅꯛꯇꯦ ꯑꯩ ꯃꯤ ꯃ ꯑꯩꯗꯤ ꯃꯇꯥꯏꯗꯅꯦ ꯃꯇꯥꯏꯗ ꯫
ꯅꯪꯅ ꯑꯍꯟ ꯑꯣꯏꯔ ꯍꯥꯏꯁꯦ꯫
ꯅꯠꯇꯦꯗ ꯑꯍꯟꯁꯨ ꯅꯠꯇꯦ꯫
ꯁꯤꯕꯣ ꯍꯧꯅꯥꯕ꯭ꯔꯕ꯫
ꯍꯥꯥ꯫
ꯁꯤꯕꯨ ꯍꯧꯅꯥꯕ꯭ꯔꯕ ꯑꯍꯟꯁꯨ ꯅꯠꯇꯦ ꯃꯌꯥꯏꯁꯨ ꯅꯠꯇꯦ꯫
ꯍꯣꯏ ꯃꯇꯥꯏꯗꯅꯦꯕ ꯫
ꯑꯗꯨꯗꯤ ꯅꯣꯏ ꯕꯥ ꯑꯣꯏꯔꯝꯗꯧ ꯃꯥꯜꯂꯦ ꯅꯪꯁꯦ꯫
ꯍꯣꯏ ꯃꯥꯅꯦ꯫ ꯍꯌꯦꯡ ꯆꯥꯛ ꯆꯥꯔ ꯆꯠ ꯆꯠꯇꯣꯏꯔꯣ ꯅꯠꯇ꯭ꯔꯒ ꯍꯜꯂꯛꯑꯒ ꯆꯥꯗꯣꯏꯔꯣ꯫
ꯆꯥꯛ ꯆꯥꯔꯒ ꯆꯠꯇꯣꯏꯅꯦ ꯆꯥꯛꯈꯥꯎ ꯌꯥꯗꯦ ꯆꯥꯛ ꯆꯥꯗ꯭ꯔꯗꯤ ꯆꯠꯂꯗꯤ꯫ ꯑꯃꯨꯛ ꯄꯨꯡ ꯇ ꯀꯩꯅꯣ ꯑꯔꯥ ꯃꯩ ꯃꯨꯠꯈ꯭ꯔꯦ꯫
ꯑꯣ ꯐꯣꯟ ꯆꯥꯔꯖ ꯇꯧꯔꯒ ꯇꯧ ꯍꯥꯏꯒ꯭ꯔꯦ ꯅꯪꯁꯨ ꯅꯨꯡꯇꯤꯅꯦꯗ ꯉꯁꯤꯗꯤ ꯐꯨꯜ ꯑꯣꯏꯔꯦ ꯍꯥꯏꯕꯅ